ꯌꯥꯕ ꯑꯩꯅ ꯌꯥꯗꯕ꯫ ꯅꯪꯒꯤꯅ ꯑꯣꯏꯔꯝꯅꯤ ꯑꯗꯨꯗꯤ꯫ ꯅꯪꯖꯦ ꯄꯥꯞ ꯈꯔ ꯌꯥꯝꯕ ꯃꯥꯜꯂꯦ꯫
ꯑꯦꯁꯁ ꯄꯥꯞ ꯈꯔ ꯌꯥꯝꯕ ꯃꯥꯜꯂꯤ ꯀꯥꯏꯅ꯫
ꯄꯥꯞ ꯌꯥꯝꯕ ꯃꯤꯁꯤꯡꯒꯤꯗꯤ ꯌꯥꯗꯦ ꯍꯥꯏꯌꯦ꯫
ꯀꯅꯥꯅ ꯍꯥꯏꯕꯅꯣ꯫
ꯑꯩꯅ ꯍꯥꯏꯕ꯫
ꯅꯪ ꯑꯍꯨꯝꯔꯛ ꯁꯨꯔꯦꯀꯣ꯫ ꯑꯩ ꯌꯥꯏꯅꯦ
ꯅꯪꯗꯣ ꯉꯔꯥꯡ ꯑꯅꯤ ꯃꯥꯡꯗ꯭ꯔꯦ ꯍꯥꯏꯕ ꯅꯠꯇ꯭ꯔꯣ
ꯑꯅꯤ ꯈꯛꯇꯪꯅꯦ ꯑꯍꯨꯝ ꯁꯨꯔꯦ
ꯑꯁꯥ
ꯑꯩꯅ ꯊꯋꯥꯏ ꯅꯨꯡꯉꯥꯏꯇꯦ ꯁꯤ ꯄꯨꯟꯅ ꯃꯥꯛꯁꯦ ꯅꯪꯅꯅꯦ
ꯈꯪꯗ꯭ꯔꯦ
ꯄꯨꯡ ꯀꯌꯥꯗ ꯆꯛꯇꯣꯢꯅꯣ ꯆꯥꯛ ꯆꯥꯗꯣꯏꯅꯣ ꯅꯪꯗꯤ
ꯑꯩꯔꯣ
ꯎꯝ
ꯑꯩꯁꯦ ꯍꯧꯖꯤꯛ ꯉꯥꯛꯇꯪ ꯂꯩꯔꯒ ꯇꯣꯏꯂꯦꯠꯇ ꯆꯠꯂꯅꯤ ꯑꯗꯨꯒ ꯃꯥꯏꯗꯣ ꯀꯩꯅꯣ ꯂꯣꯏꯔꯒ ꯆꯥꯒꯅꯤ
ꯑꯩꯖꯦ ꯀꯩꯅꯣ ꯍꯥꯏꯅꯤꯡꯉꯦ ꯅꯪꯒꯤꯁꯦ ꯑꯩꯁꯦ ꯇ꯭ꯋꯦꯟꯇꯤ ꯐꯥꯏꯚ ꯑꯣꯟꯈ꯭ꯔꯒꯦ ꯑꯗꯣ
ꯍꯣꯏ ꯍꯣꯏ‌ ꯑꯩꯉꯣꯟꯗ ꯕꯤꯔꯣ ꯑꯩꯉꯣꯟꯗ
ꯅꯪꯉꯣꯟꯗ ꯑꯩ ꯌꯥꯝ ꯂꯩꯅꯤꯡꯉꯦꯕ ꯑꯗꯣ ꯇ꯭ꯋꯦꯟꯇꯤ ꯐꯥꯏꯚ ꯑꯣꯟꯈ꯭ꯔꯒꯦ ꯑꯗꯨꯗꯤ ꯌꯥꯕ꯭ꯔꯣ
ꯌꯥꯥꯏꯅꯥ ꯑꯜꯂꯦ
ꯇ꯭ꯋꯦꯟꯇꯤ ꯐꯥꯏꯚꯁꯨ ꯁꯨꯔ ꯐꯥꯎ ꯅꯪꯒꯤ ꯑꯩꯉꯣꯟꯗꯒꯤ ꯈꯔ ꯑꯉꯥꯡ ꯑꯣꯏꯔꯅꯤꯕ
ꯅꯪꯁꯦ ꯑꯩꯕꯨ ꯐꯖꯅ ꯈꯥꯏꯔꯦꯅꯦ ꯍꯥ
ꯈꯥꯏꯕ ꯅꯠꯇꯦ ꯅꯨꯡꯁꯤꯕꯩ ꯍꯥꯏꯕ ꯋꯥꯅꯤꯗ ꯅꯪꯁꯤꯁꯨ
ꯑꯁꯦꯡꯕ ꯅꯨꯡꯁꯤꯕ꯭ꯔꯅꯦ
ꯑꯁꯦꯡꯕ ꯅꯨꯡꯁꯤꯌꯦ
ꯑꯁꯦꯡꯕ ꯅꯨꯡꯁꯤꯌꯦ
ꯃꯩ ꯂꯥꯛꯄꯔꯣ ꯅꯣꯏꯗ
ꯍꯧꯖꯤꯛꯄꯨꯗꯤ ꯂꯥꯛꯑꯕꯅꯤ ꯑꯣ ꯂꯥꯛꯑꯦ ꯂꯥꯛꯑꯦ
ꯂꯥꯛꯑꯦ ꯐꯣꯟ ꯕꯦꯇ꯭ꯔꯤ ꯂꯩꯕ꯭ꯔꯣ
ꯎꯝ ꯂꯩꯌꯦ ꯑꯩꯠꯇꯤ ꯄꯥꯔꯁꯦꯟ ꯑꯣꯏꯔꯝꯅꯤꯗ
ꯅꯪꯒꯤꯗꯤ ꯂꯩꯇꯕ꯭ꯔꯣ
ꯑꯩꯒꯤꯗꯤ ꯂꯩ
ꯏꯗꯥ ꯉꯔꯥꯡ ꯅꯨꯡꯗꯥꯡ ꯇꯧꯕ꯭ꯔꯣ ꯅꯣꯏ ꯅꯪ
ꯉꯔꯥꯡ ꯅꯨꯡꯗꯥꯡꯔꯣ
ꯎꯝ
ꯉꯔꯥꯡ ꯅꯨꯡꯗꯥꯡ ꯍꯣꯏ ꯕꯣꯜ ꯌꯦꯡꯕ ꯂꯣꯏꯔꯒ ꯇꯧ ꯆꯁ ꯇꯧꯍꯧꯕ
ꯐꯣꯟ ꯄꯥꯏꯈꯠꯄ ꯃꯤꯁꯨ ꯂꯩꯕ꯭ꯔꯣ ꯑꯗꯨꯗꯣ
ꯑꯗꯨ ꯑꯗꯨ ꯅꯪ ꯇꯨꯝꯈ꯭ꯔꯕ ꯃꯇꯨꯡꯗꯀꯣ ꯑꯩ ꯅꯪ ꯇꯨꯝꯕ ꯃꯇꯨꯡꯗ ꯑꯩ ꯀꯣꯜ ꯑꯍꯨꯝꯂꯥ ꯑꯣꯏꯔꯝꯅꯤ
ꯃꯩ ꯃꯨꯠꯈ꯭ꯔꯕ ꯃꯇꯨꯡꯗ ꯑꯩꯈꯣꯏꯗꯤ ꯑꯥ ꯅꯦꯠꯋꯥꯛꯇꯣ ꯌꯥꯗꯕꯩ ꯁꯨꯡꯇꯧ ꯇꯧꯗ꯭ꯔꯦ ꯑꯗꯨꯝ ꯇꯨꯝꯃꯦ
ꯑꯣ ꯇꯨꯝꯕ ꯅꯨꯡꯉꯥꯢ
ꯇꯨꯝꯕ ꯅꯨꯡꯉꯥꯢ ꯊꯦꯡꯅ ꯇꯨꯝꯕ ꯌꯥꯗ꯭ꯔꯦ ꯑꯩꯈꯣꯏꯒꯤ ꯍꯛꯆꯥꯡ ꯁꯣꯛꯄꯒꯤ ꯌꯥꯗ꯭ꯔꯦ
ꯅꯪ ꯅꯪꯒꯤ ꯃꯪꯗ ꯑꯩꯕꯨ ꯎꯕ꯭ꯔꯣ
ꯎꯗꯦ
ꯇꯜꯂꯦ ꯅꯪꯖꯦ
ꯅꯪꯕꯨ ꯎꯒꯦꯅ ꯇꯨꯝꯃꯦꯕ ꯑꯩꯗꯣ ꯑꯩ ꯃꯪꯗ ꯂꯥꯛ ꯂꯥꯛ ꯂꯥꯛ ꯂꯥꯛꯑꯣ ꯍꯥꯏꯅ ꯑꯩꯗꯤ ꯇꯨꯝꯃꯦꯕ ꯑꯗꯨꯗ ꯅꯪꯅ ꯂꯥꯛꯇꯕ ꯋꯥꯅꯤꯗ ꯅꯪꯕꯨ ꯑꯩ ꯃꯪꯗ ꯎꯑꯦ ꯀꯃꯥꯢ ꯇꯧꯕ꯭ꯔꯣ
ꯅꯪꯁꯦ ꯄꯩꯁꯥ ꯌꯥꯝ ꯄꯥꯏꯔ ꯂꯩꯔꯝꯃꯦ
ꯑꯁ ꯑ ꯑꯗꯨ ꯄꯩꯁꯥ ꯄꯥꯏꯕ ꯃꯪꯕꯨꯗꯤ ꯃꯥꯡꯕꯤꯔꯛꯀꯅꯨꯗ ꯏꯁꯥ ꯁꯣꯛꯅꯕꯅꯤ
ꯑꯗꯨꯅ ꯇꯥꯛꯄꯗꯤ ꯅꯪ ꯄꯩꯁꯥ ꯑꯝꯇ ꯄꯥꯏꯗ ꯃꯥꯟꯗꯦꯗꯥ
ꯍꯣꯏ ꯑꯁꯦꯡꯕꯅꯤ ꯄꯩꯁꯥ ꯑꯝꯇ ꯄꯥꯏꯗꯦ ꯑꯩꯈꯣꯏꯗꯤ ꯏꯟꯀꯝꯁꯨ ꯂꯩꯇꯦ
ꯑꯉꯥꯡꯗꯨ ꯇꯨꯏꯁꯟ ꯇꯨꯏꯁꯟ ꯂꯧꯔꯣ ꯑꯉꯥꯡꯁꯤꯡꯕꯨ
ꯑꯥ ꯑꯈꯣꯏ ꯑꯉꯥꯡꯁꯤꯡ ꯇꯨꯏꯁꯟ ꯂꯧꯅꯤꯡꯉꯥꯏ ꯃꯅꯤꯄꯨꯔꯤ ꯈꯪꯗꯕꯅꯤꯅ ꯂꯧꯕ ꯌꯥꯗ꯭ꯔꯦ
ꯃꯅꯤꯄꯨꯔꯤ ꯈꯪꯗꯕꯩ ꯍꯥꯏꯗꯤ
ꯃꯣꯏꯒꯤ ꯃꯩꯇꯩ ꯃꯌꯦꯛꯇꯣ
ꯍꯣꯏ
ꯑꯗꯨꯁꯤꯡꯗꯨ ꯌꯥꯝ ꯂꯩꯌꯦꯕ
ꯃꯩꯇꯩ ꯃꯌꯦꯛ ꯅꯠꯇꯕ ꯑꯇꯩ ꯁꯕꯖꯦꯛ ꯂꯩꯅ
ꯌꯥꯗꯦ ꯑꯩꯈꯣꯏꯒꯤ ꯂꯩꯀꯥꯏꯗꯣ ꯁꯨꯃꯥꯏꯅ ꯇꯧꯕ ꯑꯉꯥꯡ ꯃꯆꯥꯁꯤꯡꯁꯨ ꯂꯩꯇꯕ
ꯑꯣ
ꯑꯣꯐꯤꯁꯥꯔ ꯉꯥꯛ ꯂꯩꯀꯥꯏ ꯑꯣꯏꯈ꯭ꯔꯕꯒꯤ ꯀꯣ ꯌꯥꯗꯦꯕ
ꯑꯗꯨꯗꯤ ꯍꯅꯨꯕ ꯍꯅꯨꯕꯤꯁꯤꯡꯕꯨ ꯇꯨꯏꯁꯜ ꯂꯧꯔꯣ
ꯋꯥꯏꯠ ꯕꯣꯔꯗꯁꯨ ꯂꯩ ꯂꯧꯒꯦꯅꯗꯤ ꯇꯧꯕꯀꯣ ꯑꯗꯨ ꯃꯤ ꯂꯥꯛꯇꯕ ꯋꯥꯅꯤꯗ
ꯑꯣꯍ
ꯅꯪꯕꯨ ꯂꯧꯕꯤꯒꯦ ꯂꯥꯛꯑꯣ
ꯇꯜꯂꯦ
ꯅꯪꯕꯨꯗꯤ ꯇꯝꯕ ꯍꯩꯔꯅꯤ
ꯑꯝ ꯑꯇꯣꯞꯄꯒ ꯋꯥꯔꯤ ꯁꯥꯕꯒ ꯑꯩꯒ ꯋꯥꯔꯤ ꯁꯥꯕꯒ ꯅꯪ ꯑꯗꯨꯃꯥꯏꯅ ꯀꯃꯥꯏ
ꯌꯥꯝ ꯅꯨꯡꯉꯥꯏꯌꯦ ꯅꯪꯕꯨꯁꯨ ꯆꯥꯕꯗꯤ ꯀꯩꯅꯣ ꯑꯗꯣ ꯑꯩ ꯋꯥ ꯑꯃ ꯍꯪꯒꯦꯅꯦ
ꯑꯥ ꯍꯪꯉꯨꯅꯦ
ꯅꯪꯁꯦ ꯃꯤ ꯌꯥꯝ ꯋꯥꯡꯕꯗꯤ ꯅꯠꯇꯦ
ꯍꯣꯏ ꯆꯨꯝꯃꯦ ꯆꯨꯝꯃꯦ ꯌꯦꯁ ꯅꯪ ꯌꯥꯝ ꯆꯨꯝꯃꯦ
ꯅꯪꯁꯦ ꯃꯤꯁꯨ
ꯑꯝ
ꯑꯩꯅ ꯑꯄꯥꯝꯕ ꯇꯥꯏꯞꯄꯨꯗꯤ ꯅꯠꯇꯦ ꯅꯪꯁꯦ
ꯍꯣꯏ ꯅꯪ ꯀꯃꯥꯏꯅ ꯈꯪꯕ꯭ꯔꯥ
ꯅꯪꯒꯤ ꯐꯣꯇꯣꯗꯪ ꯈꯪꯉꯤꯅꯦ ꯑꯩꯁꯦ
ꯑꯩꯒꯤ ꯃꯇꯧꯗ ꯈꯪꯕ
ꯑꯥꯎ
ꯑꯣ ꯅꯣ ꯑꯋꯥꯡꯕ ꯊꯤꯌꯣ ꯑꯋꯥꯡꯕ ꯊꯤꯌꯣ
ꯅꯪꯁꯦ ꯃꯤ ꯉꯧꯕꯁꯨ ꯅꯠꯇꯦꯀꯣ
ꯍꯦꯁ ꯆꯝꯃꯦ
ꯉꯧꯕꯁꯨ ꯅꯠꯇꯦ ꯋꯥꯡꯕꯁꯨ ꯅꯠꯇꯦ
ꯀꯃꯥꯏꯅ ꯑꯣꯏꯔꯝꯗꯧ ꯃꯥꯟꯒꯦ ꯍꯥꯏꯂꯣꯅ ꯑꯝꯗ
ꯈꯪꯉꯤꯕ ꯅꯪ ꯈꯣꯟꯖꯦꯜꯗꯨꯗ ꯂꯣꯏ ꯈꯪꯉꯦ ꯑꯩꯗꯤ ꯌꯥꯝ ꯍꯩꯌꯦ ꯃꯥꯏꯕꯤꯔꯣ
ꯎꯝ
ꯑꯩꯅ ꯑꯗꯨꯒꯨꯝꯕ ꯇꯧꯗꯦ ꯅꯪꯁꯤꯁꯨ
ꯑꯗꯨ ꯅꯣꯏꯒꯤ ꯑ ꯅꯣꯏꯒꯤ ꯅꯪꯒꯤ ꯏꯃꯥ ꯕꯥꯥꯕꯨꯡꯗꯤ ꯃꯤ ꯋꯥꯡꯕ꯭ꯔꯥ
ꯑ ꯑꯩꯈꯣꯏ ꯏꯃꯥ ꯄꯥꯕꯨꯡꯅꯤ ꯃꯤ ꯌꯥꯝ ꯋꯥꯡꯗꯕ ꯃꯤ ꯌꯥꯝ ꯋꯥꯡꯗꯦ ꯑꯗꯨꯝ ꯃꯤꯗꯤꯌꯝꯅꯤ ꯄꯤꯛꯄꯁꯨ ꯅꯠꯇꯕ ꯈꯔꯕꯨꯗꯤ ꯄꯤꯛ ꯄꯤꯛꯑꯦ
ꯀꯥꯎꯈ꯭ꯔꯦ
ꯃꯤꯦꯗꯤꯌꯝꯅꯤ ꯈꯣꯏꯒꯤꯗꯤ ꯅꯪꯉꯗꯤ
ꯑꯩꯒꯤꯔꯣ ꯑꯩꯈꯣꯏꯗꯤ ꯃꯤꯗꯤꯌꯝꯅꯤꯗ
ꯑꯗꯣ ꯅꯪꯗꯤ ꯀꯩꯒꯤ ꯄꯤꯛꯄ ꯀꯩꯒꯤ ꯅꯦꯝꯕ ꯀꯩꯒꯤ ꯃꯨꯕ
ꯃꯤꯗꯤꯌꯝꯅꯦ ꯑꯩꯁꯨ ꯄꯤꯛꯕ ꯅꯠꯇꯦ ꯒꯥꯔꯤꯅꯣ
ꯎꯝ ꯅꯪꯒꯤꯁꯤ
ꯍꯦ
ꯂꯩꯁꯥꯕꯤ ꯑꯉꯥꯡ ꯃꯆꯥꯅꯗꯤꯀꯣ
ꯍꯣꯏ
ꯅꯪꯕꯨꯗꯤ ꯌꯥꯝ ꯄꯥꯝꯅꯕꯅꯦꯕ
ꯍꯣꯏ
ꯅꯪꯁꯦ ꯈꯥꯏꯕ ꯌꯥꯝ ꯍꯩꯌꯦꯕꯀꯣ
ꯍꯣꯏ
ꯑꯗꯨꯅ ꯅꯨꯄꯤꯁꯨ ꯌꯥꯝ ꯀꯣꯏꯗꯧ ꯃꯥꯜꯂꯦ
ꯌꯥꯔꯦꯗ ꯑꯩꯥꯏ ꯅꯨꯄꯤ ꯀꯣꯏꯕ ꯃꯇꯝ ꯋꯥꯠꯂꯤꯑ ꯍꯧꯖꯤꯛ
ꯑꯗꯨ ꯋꯥꯠꯂꯒ ꯀꯩꯒꯤ ꯏꯕꯥꯅꯤ ꯅꯨꯡꯁꯤꯅꯁꯦ ꯍꯥꯏꯕ꯭ꯔ ꯅꯪꯗꯤ
ꯑꯥꯏꯁ
ꯇ꯭ꯋꯦꯟꯇꯤ ꯑꯩꯠ ꯐꯥꯎꯁꯨ ꯑꯣꯏꯔꯁꯨ ꯂꯧꯒꯦ ꯍꯥꯏꯕ ꯑꯗꯨꯒ ꯋꯥꯠꯂꯤ ꯀꯥꯏꯅ ꯁꯨꯛꯌꯥ ꯌꯥꯔꯣꯏ ꯏꯕꯥꯅꯤ ꯆꯦꯟꯒꯗꯕꯅꯤ
ꯁꯛ ꯊꯣꯡꯕꯤꯁ ꯅꯥꯔꯤꯉꯩ ꯃꯇꯝꯗꯣ ꯑꯃꯨꯛ ꯍꯜꯂꯛꯑꯣꯣꯏꯊꯔꯛꯑꯣ ꯍꯦ ꯑꯉꯥꯡ ꯑꯣꯏꯔꯤꯉꯩꯗꯨꯀꯣ
ꯎꯝ
ꯆꯠ
ꯑ
ꯆꯥꯛ ꯊꯣꯡꯕꯤꯒꯨꯝꯕ ꯁꯕꯗꯣ ꯑꯗꯨꯝ ꯁꯤꯅꯥꯛꯔꯕ꯭ꯔꯥ
ꯁꯥꯅꯩꯅꯣ ꯑꯩꯈꯣꯏ ꯍꯥꯏ ꯁ꯭ꯀꯨꯜ ꯃꯇꯝꯗ ꯀꯣ
ꯍꯣꯏ
ꯂꯦꯇꯔ ꯄꯤꯕ ꯃꯇꯝꯅꯦ
ꯑꯁ ꯆꯥ ꯐꯣꯟ ꯚꯥꯏ ꯐꯣꯟ ꯂꯩꯇꯦꯕ ꯑꯗꯨꯝ ꯃꯇꯝꯗ
ꯑꯗꯨ ꯑꯗꯨ ꯃꯇꯝꯗ ꯐꯣꯟ ꯈꯪꯗ꯭ꯔꯦ ꯐꯣꯟ ꯃꯁꯛ ꯈꯪꯗ꯭ꯔꯦ
ꯑꯁ ꯑꯗꯨꯗꯤ ꯅꯥꯡꯁꯦ ꯑꯔꯥꯏꯕ ꯃꯤꯗꯤ ꯅꯠꯇ꯭ꯔꯦ
ꯑꯗꯨꯅꯦ ꯅꯪꯅ ꯈꯥꯏꯕ ꯌꯥꯔꯣꯏ ꯑꯩꯁꯦ
ꯑꯂꯥꯏ ꯕꯃꯤꯅꯇꯔꯦꯍꯦ
ꯏꯕꯥꯅꯤ ꯆꯦꯟꯒꯗꯕꯅꯤ ꯑꯗꯨ ꯑꯣꯏꯔꯁꯨ
ꯅꯪ ꯈꯨꯟꯅꯣꯛꯇꯣ ꯆꯦꯟꯗꯣꯏꯅꯤ
ꯎꯝ ꯑꯩ ꯅꯪꯒ ꯌꯥꯝ ꯆꯦꯟꯅꯤꯡꯉꯦ
ꯅꯪꯅ ꯑꯩ ꯎ ꯀꯥꯟꯗ ꯀꯤꯔꯒ ꯆꯦꯜꯂꯅꯤ ꯈꯪꯉꯦꯕ
ꯑꯥꯝ ꯅꯪꯗꯤ ꯌꯥꯝ ꯈꯪꯉꯝꯃꯦꯅ
ꯈꯪꯉꯦ ꯑꯁ ꯁꯤ ꯅꯨꯄꯤꯗꯤ ꯌꯥꯝ ꯂꯩꯔꯦ ꯑꯩꯈꯣꯏ ꯆꯦꯜꯂꯁꯦ ꯍꯥꯏꯅ ꯅꯪ ꯅꯪ ꯃꯔꯨꯞ ꯃꯌꯥꯝ ꯂꯥꯛꯑꯀꯥꯟꯗ ꯅꯪ ꯃꯣꯏ ꯄꯨꯔꯒ ꯆꯥꯠꯂꯅꯤ ꯅꯪ
ꯍꯣꯏ
ꯀꯩꯅꯣ ꯐꯤꯂꯝ ꯑꯃꯗ ꯑꯩꯈꯣꯏ ꯔꯣꯡꯃꯩ ꯐꯤꯂꯝ ꯑꯃꯗ ꯀꯩꯅꯣ ꯇꯧꯕꯗꯣ ꯖꯣꯁꯦꯞꯅ ꯅꯨꯄꯤ ꯑꯃ ꯊꯦꯡꯅꯕꯗꯣ ꯑꯗꯨꯗꯣ ꯑꯣꯏꯔꯝꯅꯤꯗ ꯅꯪꯗꯤ
ꯑꯩ ꯆꯤꯟꯂꯦ ꯑꯩ
ꯆꯦꯟꯂꯦ ꯍꯥꯢꯕꯗꯣ
ꯎꯝ
ꯑꯗꯨꯗꯣ ꯅꯪꯁꯦ ꯆꯦꯜꯂꯝꯅꯤꯕ ꯑꯩ ꯈꯪꯉꯦꯕ ꯑꯁꯤ ꯅꯨꯄꯤꯗꯤ ꯌꯥꯗ꯭ꯔꯦ ꯆꯦꯟꯂꯦ ꯍꯥꯢꯅ ꯇꯧ ꯑꯩꯅ ꯀꯣꯜ ꯇꯧꯔꯛꯑꯅꯤꯅ
ꯑꯩꯕꯨ
ꯆꯦꯜꯂꯦ ꯑꯩ ꯈꯪꯗ꯭ꯔꯦ ꯈꯪꯗ꯭ꯔꯦ ꯍꯥꯏꯅꯥ ꯇꯧꯅꯦ ꯅꯪꯁꯦ
ꯑꯩꯕꯨ ꯌꯥꯝ ꯊꯥꯖꯗꯕꯩ ꯇꯥꯏꯞꯇ
ꯊꯥꯖꯔꯒꯦ ꯑꯗꯣ ꯑꯩ ꯇꯨꯋꯦꯟꯇꯤ ꯌꯦꯠ ꯁꯨꯔꯁꯨ ꯅꯪ ꯂꯧꯕ ꯉꯝꯒꯗ꯭ꯔꯣꯕ
ꯀꯩ ꯍꯥꯢꯕ
ꯑꯩ ꯇꯨꯋꯦꯟꯇꯤ ꯌꯦꯠ ꯁꯨꯔꯁꯨ ꯅꯪ ꯂꯧꯕ ꯉꯝꯒꯗ꯭ꯔꯕ
ꯂꯧ ꯀꯌꯥꯝ ꯂꯨꯕ ꯊꯕꯛꯔꯣꯅꯦ ꯑꯗꯣ
ꯂꯧꯔꯒ ꯃꯤꯅꯥꯏ ꯑꯣꯏꯍꯥꯜꯂꯗꯤ
ꯃꯤꯅꯥꯏ ꯍꯥꯏꯗꯤ ꯑꯗꯨꯝ ꯌꯨꯝꯒꯤ ꯊꯕꯛꯇꯤ ꯑꯗꯨꯝ ꯈꯔ ꯈꯔ ꯁꯨ ꯁꯨꯕꯗꯕꯅꯤ ꯀꯥꯏꯗꯤ ꯐꯃꯨꯡꯗ ꯇꯨꯝꯃꯒ ꯆꯥꯔꯒ ꯂꯩꯒꯦꯗꯤ ꯀꯅꯅꯥ ꯌꯥꯒꯅꯤ
ꯑꯗꯨꯕꯨꯗꯤ ꯆꯨꯝꯃꯦꯕꯀꯣ
ꯈꯔ ꯈꯔꯗꯤ ꯑꯗꯨꯝ ꯁꯨꯕ ꯇꯥꯕꯅꯤꯅ ꯍꯣꯏꯅꯦ
ꯅꯪꯅ ꯀꯩꯅꯣꯁꯤ ꯅꯨꯄꯤꯁꯦ ꯌꯥꯝ ꯍꯥꯟꯅꯨꯔꯦ ꯑꯁꯤꯗꯤ ꯑꯅꯧꯕ ꯊꯤꯗ꯭ꯔꯗꯤ ꯌꯥꯔꯣꯏꯅ ꯅꯪꯅ ꯈꯟꯒꯗ꯭ꯔꯥꯅ ꯈꯟꯕ ꯑꯩꯕꯨ ꯌꯥꯝꯅ
ꯁꯤꯔꯥꯟ ꯇꯨꯔꯥꯟ ꯈꯟꯕ ꯃꯤꯗꯧꯅ
ꯑꯩ ꯑ ꯌꯥ
ꯃꯥꯜꯂꯦꯕ ꯅꯪꯁꯨ ꯑꯉꯥꯡ ꯑꯣꯏꯕꯅꯤꯅꯀꯣ ꯅꯨꯕꯤ ꯃꯁꯛ ꯐꯖ ꯐꯖꯕ ꯎꯔꯗꯤ ꯑꯁ ꯑꯩꯒꯤ ꯅꯨꯄꯤꯗꯒꯤ ꯑꯍꯦꯟꯕ ꯃꯌꯥꯝ ꯂꯩ ꯑꯩ ꯅꯨꯄꯤ ꯂꯧꯅꯤꯡꯗ꯭ꯔꯦ ꯃꯥꯕꯨ ꯇꯥꯟꯊꯣꯛꯈ꯭ꯔꯒꯦꯅ ꯈꯟꯕ ꯋꯥꯈꯜꯁꯨ ꯂꯩꯔꯝꯃꯤꯕ
ꯑꯁ ꯑꯗꯨꯒꯨꯝꯕ ꯋꯥꯈꯜ ꯑꯉꯥꯡ ꯑꯣꯏꯔꯤꯖꯨ ꯋꯥꯈꯜꯂꯣꯟꯗꯤ ꯌꯥꯝꯅ ꯒ꯭ꯌꯥꯟ ꯇꯥꯕꯅꯤ ꯀꯔꯤꯅꯣ
ꯑꯩꯖꯦ ꯑꯩꯈꯣꯏ ꯒ꯭ꯔꯨꯞꯇ ꯆꯪ ꯀꯥꯟꯗ ꯃꯥꯅ ꯃꯊꯤ ꯊꯤꯔꯒ ꯃꯦꯁꯦꯁ ꯊꯥꯕꯅꯦ
ꯑꯥ
ꯑꯗꯨꯗ ꯅꯪ ꯊꯦꯡꯅꯔꯛꯄ ꯋꯥꯅꯤꯗ
ꯢꯁ